ꯍꯜꯂꯣ ꯇꯕ꯭ꯔꯣ
ꯍꯜꯂꯣ ꯅꯨꯡꯁꯤꯕꯤ
ꯍꯨꯝ ꯍꯨꯝ ꯍꯥ ꯇꯥꯕꯔꯣ ꯍꯥ
ꯇꯥꯏꯌꯦꯅ
ꯎꯝ
ꯀꯩꯗꯧꯔꯤꯅꯦ ꯂꯣꯏꯔꯦ ꯂꯣꯏꯔꯦ
ꯃꯄꯥꯟꯗ ꯂꯦꯞꯂꯒ ꯂꯩꯌꯦ ꯑꯩꯗꯤ
ꯑꯩꯁꯨꯅꯦ ꯅꯥꯌꯝꯕ ꯂꯩꯀꯣ
ꯏꯁ ꯅꯨꯡꯁꯤꯌꯦꯀꯣ ꯑꯗꯨ ꯑꯣꯏꯔꯗꯤ
ꯌꯥꯝ ꯆꯟꯅꯩꯀꯣ
ꯑꯥ ꯌꯥꯗꯦ ꯌꯥꯏ ꯏꯕꯥꯅꯤꯁꯤ ꯌꯥꯏ
ꯌꯥꯗꯦꯀꯣ ꯅꯣꯏꯅꯤꯒꯤꯁꯦ
ꯀꯩꯅꯣꯃ ꯇꯧꯕꯖꯥꯠꯅꯤꯗ
ꯈꯜꯂ ꯂꯦꯞꯄꯤꯅꯦ ꯑꯩ
ꯆꯞ ꯃꯥꯅꯩꯌꯦꯕꯣ
ꯃꯅꯩ ꯃꯅꯩ ꯏꯕꯥꯅꯤꯁꯤ ꯀꯩꯅꯣ ꯇꯧꯕꯖꯥꯠꯂꯣ
ꯈꯪꯗꯦꯅꯦ ꯑꯩꯁꯨ ꯀꯅꯥꯒꯤ ꯋꯦꯗꯤꯡꯅꯣ ꯉꯁꯤ
ꯏꯁꯇꯨꯗꯦꯟ ꯑꯃꯒꯤ ꯃꯥꯒꯤ ꯃꯥꯕꯨꯡ ꯊꯣꯛꯄ ꯍꯥꯏꯅꯤ ꯍꯥꯏ ꯀꯔꯤ ꯀꯥꯖꯤꯟ ꯊꯣꯛꯄꯅꯤ ꯍꯥꯏ
ꯑꯣ ꯑꯗꯨ ꯅꯣꯏꯁꯨ ꯀꯩꯅꯣ ꯀꯧꯔ
ꯐꯩꯍꯦ ꯑꯗꯨ ꯑꯣꯏꯔꯗꯤ
ꯑ ꯑꯈꯣꯏ ꯏꯁꯇꯥꯐ ꯄꯨꯂꯞ
ꯅꯣꯏꯅ ꯆꯠꯄ
ꯎꯝ ꯄꯨꯂꯞ ꯆꯠꯄꯅꯤ ꯈꯪꯒꯦꯗ ꯃꯣꯏꯒꯤ ꯄ꯭ꯔꯣꯒꯥ꯭ꯔꯝꯁꯦ ꯅꯨꯡꯉꯥꯏꯇꯦꯗ
ꯅꯨꯡꯉꯥꯏꯇꯦ ꯍꯥꯏ ꯑꯣ ꯃꯣꯏ ꯇꯣꯉꯥꯟ ꯇꯣꯉꯅꯤꯅ
ꯎꯝ ꯑꯩꯈꯣꯏꯒꯨꯝꯅ ꯑꯩꯈꯣꯏꯗꯤ ꯄ꯭ꯔꯣꯒ꯭ꯔꯥꯝ ꯍꯥꯏꯕꯁꯦ ꯂꯩꯗꯅ ꯏꯁꯩ ꯁꯛꯄ ꯑꯗꯨꯒ ꯋꯥꯔꯤ ꯁꯥꯕ ꯃꯦꯔꯤꯠꯀꯤ ꯃꯇꯥꯡꯗ ꯋꯥꯔꯤ ꯁꯥꯕꯤꯕ ꯐꯖꯅ ꯃꯦꯁꯦꯖ ꯄꯤꯕꯤꯕ ꯂꯩꯗꯅ ꯑꯩꯈꯣꯏꯗꯤ ꯇꯥꯕꯔꯣ ꯍꯜꯂꯣ